ꯃꯥꯂꯦꯗ
ꯀꯩ ꯍꯥꯏꯕ
ꯅꯣꯡ ꯆꯨꯕ ꯃꯥꯜꯂꯦꯕ
ꯎꯝ ꯌꯥꯝ ꯀꯟ ꯆꯨꯕ꯭ꯔꯥ
ꯌꯥꯝ ꯀꯟꯅꯗꯤ ꯆꯨꯗꯦ ꯑꯗꯨꯕꯨ ꯑꯗꯨꯝ ꯆꯨꯋꯦ
ꯑꯗꯨꯝ ꯆꯨꯌꯦ ꯃꯈꯣꯜ ꯇꯥꯕꯀꯣ
ꯎꯝ
ꯅꯣꯡ ꯆꯨꯔꯗꯤ ꯅꯨꯡꯉꯥꯏꯕꯅꯦ ꯃꯩꯗꯤ ꯂꯥꯛꯄ꯭ꯔꯣ
ꯃꯩ ꯂꯥꯛꯇꯦ ꯉꯁꯥꯏꯅ ꯃꯨꯠꯈ꯭ꯔꯦ
ꯑꯩꯈꯣꯏꯁꯨ ꯑꯃꯨꯛ ꯂꯥꯛꯑꯒ ꯃꯨꯠꯂꯦ ꯍꯧꯖꯤꯛꯇꯤ ꯃꯨꯠꯈ꯭ꯔꯦ
ꯎꯝ
ꯈꯪꯗꯦꯅꯦ ꯀꯩ ꯁꯣꯏꯕꯩ
ꯅꯈꯣꯏꯒꯤꯗꯤ ꯅꯣꯡ ꯁꯥꯏ ꯍꯥꯏꯕ꯭ꯔꯥ ꯎꯝ ꯑꯩꯈꯣꯏ ꯇꯣ ꯉꯅꯨ ꯆꯥꯏꯌꯦ
ꯑꯧ
ꯍꯥꯎꯔꯃꯅꯤꯅ
ꯍꯥꯎꯕꯗꯣ
ꯎꯝ ꯀꯃꯥꯏꯅ ꯊꯣꯡꯕ꯭ꯔꯥ
ꯐꯧ ꯉꯧꯔꯒ ꯊꯣꯡꯕꯅꯤ
ꯎꯝ ꯊꯥꯎꯁꯨ ꯉꯧꯔꯦ ꯍꯥꯎꯁꯨ ꯍꯥꯎꯔꯦ
ꯍꯥꯎꯁꯨ ꯍꯥꯎꯔꯦ
ꯍꯔꯥꯎꯖꯨ ꯍꯔꯥꯎꯔꯦ
ꯍꯔꯥꯎꯁꯨ ꯍꯔꯥꯎꯋꯦ ꯑꯗꯨꯒ ꯍꯛꯆꯥꯡꯁꯨ ꯐꯔꯦ
ꯎꯝ
ꯅꯆꯦꯗꯣ ꯅꯆꯦ ꯑꯩꯈꯣꯏ ꯑꯩꯈꯣꯏ ꯈꯨꯟꯗ ꯂꯩꯕꯗꯣ
ꯑꯥ
ꯇꯥꯕ꯭ꯔꯥ ꯑꯗꯨꯗꯣ ꯑꯥ ꯃꯥ ꯑꯥ ꯔꯦꯟꯗ ꯂꯩꯒꯅꯤ ꯍꯥꯏꯕꯅꯤꯀꯣ
ꯑꯧ ꯉꯁꯤ ꯉꯁꯤꯅ ꯂꯩꯈ꯭ꯔꯕ ꯃꯥꯜꯂꯦ
ꯑꯣ ꯉꯁꯤꯅ ꯂꯩꯈ꯭ꯔꯦ ꯂꯩꯔꯒꯦ ꯍꯥꯏꯕ꯭ꯔꯥ
ꯑꯃꯥꯡꯁꯤ
ꯍꯥꯥ
ꯑꯦ ꯇꯥꯡ ꯐꯗ꯭꯭ꯔꯔꯤ
ꯎꯝ
ꯇꯥꯡ ꯀꯨꯟꯊ꯭ꯔꯥ ꯀꯣ ꯂꯩ ꯆꯠꯈ꯭ꯔꯕ ꯃꯥꯜꯂꯦ ꯂꯩꯕ ꯈꯪꯗꯦ ꯍꯌꯦꯡꯅꯔ ꯉꯁꯤ ꯈꯔꯗꯤ ꯍꯥꯏꯕꯅꯦ
ꯉꯔꯥꯡ ꯑꯩꯈꯣꯏ ꯈꯨꯟꯗ ꯂꯥꯛꯑꯦ ꯍꯥꯏꯕꯁꯤꯅ ꯑꯩꯗꯤ ꯃꯥ ꯀꯣꯜ ꯇꯧꯔꯛꯄ ꯑꯩꯅ ꯂꯧ ꯆꯠꯄ ꯀꯥꯟꯗ ꯍꯥꯏꯕ ꯍꯥ
ꯅꯪꯗꯤ ꯊꯕꯛ ꯌꯥꯝ ꯀꯜꯂꯝꯃꯤꯅ
ꯎꯝ ꯅꯪꯒꯤ ꯅꯦꯠꯋꯥꯔꯛꯁꯤꯗꯤ ꯌꯥꯏꯍꯦ ꯍꯜꯂꯣ
ꯐꯒ꯭ꯔꯥ ꯌꯥꯕꯅꯦ ꯑꯝ ꯎꯝ ꯅꯨꯡꯉꯥꯏꯈꯣ
ꯃꯔꯛ ꯃꯔꯛꯇ
ꯍꯥꯥ
ꯑ ꯍꯥꯎ ꯇꯥꯕ꯭ꯔꯣ ꯍꯜꯂꯣ ꯇꯥꯕ꯭ꯔꯣ ꯑ ꯇꯔꯦ ꯇꯔꯦ ꯉꯁꯥꯏꯅ ꯑꯗꯨꯝ ꯃꯥꯏ ꯂꯩꯇꯕ ꯌꯥꯗꯕ꯭ꯔꯥ
ꯑꯗꯣ ꯂꯝꯕꯤꯗ ꯁꯥꯡꯕꯒꯤꯀꯣ
ꯑꯥ
ꯄꯠꯄꯗꯣ ꯋꯥꯏ ꯍꯥꯏꯕ ꯄꯨꯡ ꯑꯃ ꯑꯃꯃꯈꯥꯏ ꯍꯥꯏꯒꯨꯝꯕ ꯆꯠꯀꯅꯤ ꯑꯩꯈꯣꯏꯗꯤ ꯇꯞ ꯇꯞꯅ ꯆꯠꯄꯅꯤꯗꯅꯀꯣ
ꯂꯧꯔꯣ
ꯍꯣꯏ
ꯑꯣꯁ ꯃꯊꯛ ꯇꯔꯣ ꯃꯈꯥ ꯇꯔꯣ ꯃꯈꯥ ꯇꯔꯣ ꯃꯈꯥꯗꯔꯣ
ꯇ ꯃꯊꯛꯇ
ꯑꯣ
ꯃꯊꯛꯇꯅꯦ
ꯎꯝ ꯑꯗꯨꯅ ꯅꯨꯡꯉꯥꯏꯕꯅꯤꯗ
ꯑꯣ ꯅꯨꯡꯉꯥꯏꯌꯦꯦ ꯅꯨꯡꯁꯤꯠꯁꯨ ꯌꯥꯝ ꯐ꯭ꯔꯦꯁ ꯐ꯭ꯔꯦꯁ ꯑꯣꯏꯅ ꯐꯪꯉꯦ
ꯎꯝ ꯀꯥꯡꯁꯦ ꯌꯥꯝ ꯉꯝꯒꯅꯤꯀꯣ ꯀꯥꯡꯗꯤ ꯌꯥꯝꯗ꯭ꯔꯣ
ꯀꯥꯟꯁꯨꯨ ꯌꯥꯝ
ꯎꯝ ꯇꯥꯕ꯭ꯔꯣ ꯍꯜꯂꯣ ꯍꯜꯂꯣ ꯑꯩ ꯅꯪ ꯅꯦꯠꯋꯥꯔꯛꯁꯤꯗꯤ ꯂꯣꯏꯔꯦꯍꯦ ꯇꯥꯔꯦ ꯇꯥꯔꯦ ꯇꯥꯔꯦ ꯑꯩꯍꯦ ꯇꯥꯗ꯭ꯔꯦ ꯇꯥꯕ꯭ꯔꯣ ꯎꯝ
ꯎ